ꯍꯜꯂꯣ
ꯇꯥꯔꯕꯣ
ꯑꯧ ꯇꯥꯌꯦ
ꯀꯩꯗꯧꯔꯝꯃꯤꯅꯣ
ꯑꯩꯁꯦ ꯎꯝ ꯐꯤ ꯇꯨꯔꯝꯕꯅꯦ
ꯅꯪ ꯅꯍꯋꯥꯏ ꯐꯤ ꯇꯨꯕ ꯀꯩꯅꯣ ꯇꯧꯕꯗꯨꯣ ꯇꯧꯔꯤꯕ꯭ꯔꯣ ꯀꯃꯥꯏꯅ ꯇꯧꯒꯦ ꯑꯗꯨ ꯑꯣꯔꯗꯔ ꯀꯩꯀꯩ ꯂꯥꯛꯄ꯭ꯔꯣ ꯀꯃꯥꯏ ꯇꯧꯒꯦ
ꯑꯗꯨꯒꯤꯗꯨꯗꯤ ꯑꯩ ꯄꯨꯔꯥ ꯇꯣꯛꯄꯕꯨꯗꯤ ꯅꯠꯇꯦꯕꯀꯣ ꯑꯗ ꯑꯩꯅ ꯑꯩꯈꯣꯏꯒꯤ ꯃꯐꯝꯁꯦ ꯆꯥꯗꯕꯅꯤꯅꯅꯦ ꯑꯩꯅ ꯑꯗꯨꯗꯤ ꯇꯧꯗ꯭ꯔꯦꯕ ꯆꯨꯝꯅ ꯁꯨꯝ ꯁꯤꯗꯤ ꯑꯩꯅ ꯀꯩꯅꯣ ꯇꯧꯕꯅꯤꯗ ꯑꯩꯒꯤ ꯈꯣꯡꯒ꯭ꯔꯥꯎ ꯂꯝꯗꯥꯏ ꯀ ꯀꯥ ꯍꯟꯗꯣꯛꯄ ꯌꯥꯎꯕ ꯑꯩ ꯅꯨꯡꯗꯥꯡ ꯑꯌꯨꯡꯗꯥꯡ ꯁꯦꯠꯄꯒꯤ ꯑꯗꯨꯗꯨꯒꯤ ꯑꯩꯅ ꯇꯥꯏꯁꯟꯒꯦꯅ ꯇꯥꯏꯁꯜꯂꯝꯕꯅꯦꯗ
ꯑꯗꯨ ꯍꯥꯏꯔꯒ ꯅꯪ ꯀꯩꯅꯣꯒꯨꯝꯕ ꯍꯥꯏꯗꯤ ꯑꯩꯈꯣꯏꯒꯤꯀꯣ ꯂꯩꯗꯅ ꯁꯨꯝ ꯀꯩꯅꯣꯒꯨꯝꯕ ꯀꯨꯔ ꯇꯥꯒꯨꯝꯕ ꯑꯗꯨꯒꯨꯝꯕ ꯂꯩꯕ ꯇꯨꯕꯗꯣ ꯍꯩꯕ꯭ꯔꯥ ꯅꯠꯇ꯭ꯔꯒꯅ ꯑꯩꯈꯣꯏꯒꯤ ꯐꯨꯔꯤꯠꯀꯨꯝꯕ ꯑꯩꯈꯣꯏ ꯁ꯭ꯀꯨꯜꯒꯨꯝꯕ ꯇꯨꯕ ꯈꯣꯡꯒꯥꯎꯒꯨꯝꯕ ꯇꯨꯕ ꯈꯣꯠꯄꯗꯨꯗꯤ ꯍꯩꯕ꯭ꯔꯣ ꯀꯃꯥꯏꯅ ꯇꯧꯒꯦ
ꯑ ꯀꯨꯔꯇꯥ ꯇꯨꯕꯕꯨꯗꯤ ꯑꯩ ꯍꯩꯌꯦꯕꯀꯣ ꯑꯗꯨꯗꯨꯒ ꯀꯩ ꯅꯣꯒꯨꯝꯕ ꯑ ꯈꯣꯡꯒ꯭ꯔꯥꯒꯨꯝꯕ ꯀꯩꯀꯥ ꯇꯨꯕꯗꯨꯗꯤ ꯑꯩꯗꯤ ꯑꯗꯨꯗꯤ ꯇꯨꯗꯦꯕ ꯑꯩꯅ ꯇꯨꯔꯤꯁꯤꯗꯤ ꯑ ꯅꯨꯄꯤꯒꯤ ꯉꯥꯛꯇꯅꯦꯕ ꯅꯨꯄꯤꯒꯤ ꯕ꯭ꯂꯥꯎꯁꯀꯨꯝꯕ ꯀꯩꯒꯨꯝꯕ ꯑꯗꯣ ꯑꯩꯅ ꯇꯨꯔꯤꯁꯤꯗꯤ ꯑꯗꯨꯒ ꯑ ꯅꯨꯄꯥꯒꯤ ꯍꯥꯏꯔꯒꯗꯤ ꯀꯩꯅꯣ ꯀꯨꯔꯇꯥꯗꯨ ꯀꯨꯔꯇꯥꯗꯨꯁꯨ ꯑꯩꯅ ꯑꯗꯨꯗꯤ ꯑ ꯃꯤꯒꯤ ꯀꯩꯅꯣ ꯀꯀꯥꯗꯤ ꯑꯝꯇ ꯂꯧꯗꯦꯗ ꯃꯤꯅ ꯇꯨꯕꯤꯌꯨ ꯑꯗꯨꯒ ꯍꯥꯏꯕꯗꯨꯗ ꯇꯨꯗꯦꯗ ꯑꯩ ꯏꯁꯥꯒꯤ ꯀꯩ ꯍꯥꯏꯅꯤ ꯎ ꯑꯗꯨꯗꯤ ꯑꯩꯅ ꯄ꯭ꯔꯥꯎꯠ ꯄꯨꯔꯤ ꯑꯣꯏꯅ ꯍꯩꯕ ꯅꯠꯇꯕꯅꯤꯅꯅꯦ ꯑꯩ ꯏꯁꯥꯒꯤ ꯑꯣꯏꯅ ꯁꯦꯅ ꯆꯥ ꯆꯥꯅꯕꯒꯤ ꯈꯛꯇꯨꯕꯅꯦꯕꯀꯣ ꯑꯗꯨꯒ ꯑꯩꯅ ꯑꯝ ꯃꯔꯨ ꯑꯣꯏꯅ ꯑꯩꯅ ꯇꯨꯖꯔꯤꯁꯤꯗꯤ ꯅꯨꯄꯤꯒꯤ ꯕ꯭ꯂꯥꯎꯁꯇꯨ ꯈꯛꯇꯅꯦꯕ ꯑꯩꯅ ꯇꯨꯔꯤꯁꯤꯗꯤ
ꯑꯗꯨ ꯅꯪ ꯐꯤ ꯇꯣꯕ ꯍꯥꯏꯔꯤꯁꯦ ꯀꯅꯥꯗ ꯀꯃꯥꯏꯅ ꯇꯧꯔꯒ ꯇꯝꯃꯤꯅꯣ ꯃꯁꯥ ꯃꯇꯣꯝꯗ ꯍꯩꯖꯔꯛ ꯢꯔ ꯇ꯭ꯔꯦꯅꯤꯡꯒꯨꯝ ꯀꯩꯀꯨꯝꯕꯗꯤ ꯌꯥꯎꯔꯨꯕ꯭ꯔꯥ ꯀꯃꯥꯏꯅ ꯇꯧꯒꯦ
ꯑ ꯐꯤ ꯇꯨꯕꯁꯦ ꯑꯝ ꯑꯩꯅ ꯄꯤꯛꯇ꯭ꯔꯨ ꯄꯤꯛꯏꯉꯩꯗꯒꯤ ꯍꯧꯅ ꯑꯩꯈꯣꯏ ꯌꯨꯝꯗ ꯑꯗꯨꯝ ꯐꯤ ꯇꯨꯅꯕꯒꯤ ꯃꯦꯆꯤꯟꯁꯦ ꯂꯩꯔꯝꯃꯦꯕꯀꯣ ꯑꯗ ꯌꯥꯝꯅ ꯑꯉꯥꯡ ꯑꯣꯏꯔꯤꯉꯩꯗ ꯑꯗꯨꯝ ꯂꯩꯔꯝꯃꯕꯅꯤꯅ ꯑꯗꯨꯝ ꯑ ꯑꯩꯈꯣꯏ ꯕꯕꯥ ꯍꯣꯏ ꯑꯗꯒꯤ ꯑꯩꯈꯣꯏ ꯗ ꯍꯣꯏ ꯏꯆꯦ ꯍꯣꯏꯅ ꯑꯗꯨꯝ ꯇꯨꯕ ꯈꯣꯠꯄꯗ ꯑꯗꯨꯝ ꯌꯦꯡꯕ ꯇꯨꯕ ꯍꯥꯏꯗꯤ ꯃꯣꯏꯁꯨ ꯑꯩꯈꯣꯏ ꯐꯤ ꯇꯥꯏꯕ ꯈꯣꯠꯄꯗꯣ ꯑꯗꯒꯤ ꯃꯣꯏꯁꯤ ꯐꯅꯦꯛ ꯀꯩꯀꯥ ꯂꯣꯟꯕ ꯈꯣꯠꯄꯒꯤ ꯑꯗꯨꯨꯝ ꯇꯧꯋꯦꯕꯀꯣ ꯑꯗꯩꯗ ꯑꯩꯅ ꯃꯣꯏꯅ ꯇꯨꯕꯗꯨꯗ ꯁꯨꯝ ꯌꯦꯡꯉ ꯌꯦꯡꯉ ꯑꯩꯁꯨ ꯑ ꯐꯤ ꯃꯇꯠ ꯑꯃꯒ ꯇꯧꯔꯒ ꯍꯦꯇ ꯇꯥꯏꯕ ꯑꯗꯣ ꯑꯉꯥꯡ ꯑꯣꯏꯔꯤꯉꯩꯗ ꯑꯉꯥꯡ ꯑꯣꯏꯔꯤꯉꯩꯗꯗꯤ ꯍꯩꯇꯕꯅꯤꯅ ꯑꯩꯅ ꯌꯦꯇꯨꯝꯅꯒ ꯑꯁ ꯀꯩꯅꯣꯗꯣ ꯈꯨꯠꯇꯒ ꯊꯤꯟꯗꯅ ꯈꯨꯠꯀ ꯁꯦꯒꯥꯏꯗꯅꯒ ꯇꯧꯕ ꯑꯩ ꯍꯧꯖꯤꯛꯐꯥꯎ ꯗꯥꯛ ꯂꯩꯔꯤꯌꯦ ꯑꯗꯨꯃꯥꯏꯅ ꯇꯧꯕ ꯃꯌꯥꯝ ꯑꯃ ꯌꯥꯎꯈ꯭ꯔꯦ ꯑꯗꯨꯏꯁꯨ ꯈꯔ ꯆꯥꯎꯈꯠꯂꯛꯄꯗꯒꯤꯗꯤ ꯑꯗꯨꯝ ꯌꯨꯝꯗ ꯁꯨꯝ ꯂꯩꯔꯕꯅꯤꯅ ꯑꯗꯨꯝ ꯀꯩꯅꯣꯝꯃ ꯑ ꯂꯪꯗꯥꯏ ꯍꯟꯗꯣꯔꯛꯄꯅꯤ ꯈꯪꯗꯦ ꯀꯩꯅꯣꯝ ꯁꯦꯒꯥꯏꯔꯛꯄꯅꯤ ꯈꯪꯗꯦ ꯑꯗꯨꯒꯤ ꯐꯣꯠꯅꯕꯒꯤ ꯁꯨꯝ ꯅꯝ ꯅꯝꯗꯅ ꯁꯨꯝ ꯇꯧꯈꯤꯕꯗꯣ ꯑꯗꯒꯤ ꯑꯗꯨꯃꯥꯏꯅ ꯇꯧꯔꯒ ꯑꯗꯨꯝ ꯍꯩꯈ꯭ꯔꯦ ꯑꯗꯨꯒ ꯑꯩ ꯁꯤꯁꯦ ꯑꯦ ꯇꯁꯦꯡꯅ ꯑꯩꯅ ꯐꯤ ꯇꯨꯔꯛꯄ ꯑꯃ ꯑꯣꯏꯔꯛꯏꯁꯤꯗꯤ ꯑꯩ ꯀꯅꯥꯒꯨꯝꯕ ꯑꯝꯇꯗ ꯑꯩ ꯁꯨꯡꯇꯝ ꯇꯝꯗꯦꯕꯀꯣ ꯑ ꯑꯩꯅ ꯇꯨꯕ ꯍꯩꯒ꯭ꯔꯤꯁꯦ ꯀꯃꯥꯏ ꯇꯧꯒꯦꯗ ꯑ ꯐꯣꯟꯗ ꯁꯨꯝ ꯌꯦꯡꯕ ꯈꯣꯠꯄ ꯑꯗꯨꯨꯝ ꯇꯧꯋꯕꯀꯣ ꯑꯩꯁꯦ ꯑꯩꯅ ꯁꯨꯝ ꯏꯁꯥꯅꯁꯨ ꯑꯄꯥꯝꯕ ꯄꯣꯠ ꯑꯣꯏꯕꯅꯤꯅ ꯑꯗꯨꯃꯥꯏꯅ ꯇꯧꯕꯗꯒꯤ ꯐꯣꯟ ꯌꯦꯡꯕꯗꯒꯤ ꯑꯩꯅ ꯁꯨꯝ ꯐꯤ ꯐꯠꯇꯕ ꯀꯩꯀꯥ ꯑꯩꯈꯣꯏ ꯑꯩꯈꯣꯢ ꯆꯦ ꯍꯣꯢꯅꯒ ꯁꯨꯝ ꯁꯤꯖꯤꯟꯅꯈꯤꯕꯒꯤ ꯐꯤ ꯐꯠꯇꯕ ꯀꯩꯀꯥ ꯁꯨꯝ ꯂꯩꯕꯁꯦ ꯁꯤꯗꯩꯗ ꯑꯩꯅ ꯍꯥꯟꯅ ꯁꯨꯝ ꯀꯛꯄ ꯀꯛꯄ ꯈꯣꯠꯄꯁꯤ ꯑꯗꯨꯝ ꯇꯃ ꯀꯥꯟꯗ ꯑꯗꯨꯃꯥꯏꯅ ꯇꯧꯔꯒ ꯑꯗꯨꯝ ꯍꯩꯈꯤꯕꯅꯦꯕ ꯑꯗꯨꯒ ꯑ ꯑꯩꯁꯦ ꯑ ꯀꯣꯚꯤꯠ ꯂꯥꯛꯇ꯭ꯔꯤꯉꯩꯒꯤ ꯆꯍꯤ ꯑꯃꯒꯨꯝꯕ ꯋꯥꯠꯂꯤꯉꯩ ꯃꯇꯝꯗꯨꯗ ꯑꯩꯁꯦ ꯑ ꯑꯩꯈꯣꯏ ꯁ꯭ꯋꯥꯏꯒꯤꯗ ꯗꯨꯀꯥꯟ ꯑꯃ ꯑꯩꯅ ꯂꯧꯔꯒ ꯑꯗꯨꯃꯥꯏꯅ ꯇꯧꯔꯒ ꯑꯩꯅ ꯐꯤ ꯇꯨꯕꯒꯤ ꯗꯨꯀꯥꯟꯗꯣ ꯍꯥ ꯍꯥꯡꯗꯣꯛꯈꯤꯕꯅꯦꯕ ꯑꯗꯨꯒ ꯊꯥ ꯑꯅꯤ ꯑꯍꯨꯝ ꯂꯩꯔꯀꯥꯟꯗ ꯑꯗꯨꯝ ꯐꯖꯅ ꯑꯗꯨꯝ ꯗꯨꯀꯥꯟ ꯁꯦ ꯃꯤ ꯃꯌꯥꯝ ꯆꯪꯗꯅ ꯈꯣꯠꯇꯅ ꯇꯧꯔꯦ ꯑꯗꯨꯗꯨꯒ ꯈꯔ ꯂꯩꯔꯒ ꯑꯗꯨꯝ ꯀꯣꯚꯤꯠ ꯂꯥꯛꯄꯗꯒꯤꯗꯤ ꯉꯁꯥꯏꯒꯤ ꯐꯤꯔꯣꯜꯗꯨꯗꯒꯤꯗꯤ ꯆꯥꯅ ꯊꯛꯅꯕ ꯀꯔꯤ ꯀꯔꯥꯅꯁꯨ ꯍꯦꯟꯗꯣꯔꯛꯄ ꯑꯗꯒꯤ ꯃꯄꯥꯟ ꯃꯄꯥꯟ ꯊꯣꯛꯄ ꯌꯥꯗꯕ ꯃꯤ ꯑꯃꯒ ꯑꯃꯒ ꯁꯝꯅꯕ ꯈꯣꯠꯄ ꯌꯥꯗꯕ ꯈꯣꯠꯇꯕ ꯇꯧꯕ ꯃꯌꯥꯝꯗꯨꯗꯒꯤ ꯑꯗꯨꯝ ꯑ ꯀꯩ ꯍꯥꯏꯅꯤ ꯗꯨꯀꯥꯟꯁꯦ ꯑꯗꯨꯝ ꯁꯤꯊꯔꯛꯄ ꯍꯥꯏꯇꯥꯥꯔꯦꯀꯣ ꯑꯗꯨꯃꯥꯏꯅ ꯇꯧꯔꯦꯗꯅ ꯑꯗꯨꯗꯒꯤꯗꯤ ꯑꯗꯨꯝ ꯑꯩꯁꯦ ꯎꯝ ꯏꯁꯥꯁꯦ ꯑꯗꯨꯝ ꯀꯩ ꯍꯥꯏꯅꯤ ꯃꯨꯠꯁꯦ ꯑꯗꯨꯝ ꯍꯟꯈ꯭ꯔꯦ ꯑꯗꯨꯁꯨ ꯑꯗꯨꯝ ꯗꯨꯀꯥꯟꯗꯨꯕꯨꯗꯤ ꯑꯗꯨꯝ ꯊꯝꯃꯦꯕ ꯑꯗꯨꯒꯤ ꯃꯇꯨꯡꯗꯒꯤꯗꯤ ꯑꯃꯨꯛ ꯈꯔ ꯑꯃꯨꯛ ꯑꯥ ꯀꯩꯅꯣ ꯇꯧ ꯀꯣꯚꯤꯠꯀꯤ ꯐꯔꯛꯄꯒꯤ ꯃꯇꯥꯡꯗꯒꯤꯗꯤ ꯑꯃꯨꯛ ꯗꯨꯀꯥꯟꯁꯦ ꯑꯃꯨꯛ ꯐꯖꯥ ꯅꯃꯨꯛ ꯆꯂꯥꯏꯕ ꯍꯧꯔꯦ ꯆꯂꯥꯏꯕ ꯍꯧꯕꯗꯒꯤ ꯑꯃꯨꯛ ꯐꯖꯅ ꯑꯗꯨꯝ ꯈꯪꯉꯦ ꯃꯤ ꯂꯥꯛꯇꯅ ꯈꯣꯠꯇ ꯇꯅ ꯑꯗꯨꯝ ꯇꯧꯔꯦꯀꯣ ꯑꯗꯣ ꯏꯇꯣꯝꯇꯅ ꯇꯨꯕꯅꯤꯅ ꯑꯃꯨꯛꯁꯨ ꯌꯥꯝ ꯋꯥꯕꯗꯣ ꯑꯗꯨ ꯃꯇꯝꯗꯨꯗ ꯑꯩꯁꯦ ꯑꯃꯨꯛ ꯏꯁꯥꯁꯦ ꯅꯨꯡ ꯂꯩꯕꯒꯤꯁꯨ ꯑꯃꯨꯛ ꯈ꯭ꯋꯥꯡꯁꯦ ꯌꯥꯝꯅ ꯅꯥꯕ ꯑꯣꯏꯕ ꯑꯩꯈꯣꯏꯒꯤ ꯐꯤ ꯔꯛꯄꯒꯤ ꯐꯝꯃꯒ ꯀꯛꯄꯁꯤꯗꯅꯦ ꯌꯥꯝ ꯋꯥꯕ ꯑꯣꯏꯕ ꯈꯪꯕ꯭ꯔꯥ ꯅꯣꯡꯃꯗ ꯐꯨꯔꯤꯠ ꯑꯅꯤ ꯑꯅꯤ ꯃꯈꯥꯏ ꯑꯗꯨꯃꯥꯏꯅꯒꯗꯤ ꯑꯗꯨꯝ ꯇꯨꯏꯕꯀꯣ ꯑꯗꯨꯁꯨ ꯌꯥꯝ ꯋꯥꯏ ꯍꯥꯏꯕ ꯏꯁꯥꯖꯦ ꯑꯗꯨꯃꯥꯏꯅ ꯇꯧꯕ ꯇꯧꯔ ꯇꯧꯔ ꯑꯗꯨꯝ ꯍꯩꯔꯛꯈꯤꯕꯅꯤꯗ
ꯍꯣꯏ ꯑꯗꯨꯅꯤ ꯑꯣꯖꯥꯒꯨꯝꯕ ꯀꯩꯒꯨꯝꯕ ꯑꯃ ꯅꯥꯏꯔꯒ ꯐꯖꯅ ꯇꯝꯕ ꯑꯣꯏꯇꯥꯔꯒꯗꯤ ꯌꯥꯝ ꯐꯥꯎꯒꯗꯕꯅꯤ ꯍꯧꯖꯤꯛ ꯃꯤ ꯑꯇꯣꯞꯄꯁꯨ ꯌꯥꯝ ꯇꯧꯅꯩꯗꯅꯀꯣ ꯑꯗꯨꯝ ꯐꯥꯎꯗꯅ ꯈꯣꯠꯇꯅ ꯃꯤ ꯃꯌꯥꯝ ꯑꯗꯨꯝ ꯅꯨꯄꯥꯅꯁꯨ ꯃꯌꯥꯝ ꯍꯥꯏꯗꯤ ꯀꯩꯅꯣ ꯇꯧꯗꯅ ꯗꯤꯖꯥꯏꯅꯔ ꯀꯩꯀꯩ ꯑꯣꯏꯗꯅ ꯈꯣꯠꯇꯅ ꯑꯗꯩ ꯁꯥꯇ꯭ꯔ ꯃꯌꯥꯝ ꯄꯨꯊꯣꯛꯇꯅ ꯆꯍꯤꯒꯤ ꯑꯗꯨꯝ ꯀꯩꯅꯣ ꯇꯧꯗꯅ ꯃꯌꯥꯝ ꯇꯧꯔꯤꯁꯦ ꯑꯗꯨꯝ ꯀꯩꯅꯣ ꯑꯗꯨꯝ ꯃꯈꯥ ꯇꯥꯅ ꯆꯠꯊꯔꯝꯃꯗꯤ ꯐꯒꯗꯕꯅꯤ ꯑꯗꯒꯤ ꯁꯨꯝ ꯇꯝꯕ ꯑꯃꯒ ꯌꯥꯎꯔꯒꯀꯣ ꯁꯨꯃꯥꯏꯅ ꯇꯧꯕ ꯑꯣꯢꯔꯃꯗꯤ ꯐꯒꯗꯕꯅꯦ ꯅꯪꯗꯣ ꯈꯤꯇꯪ ꯇꯝꯕ ꯈꯣꯠꯄꯗꯤ ꯑꯗꯨꯝ ꯑꯃꯐꯥꯎ ꯌꯥꯎꯈꯤꯗ꯭ꯔꯕ ꯀꯃꯥꯏꯅ ꯇꯧꯢ
ꯇꯝꯕꯗꯤ ꯑꯩ ꯁꯨꯛꯇꯝ ꯇꯝꯗ꯭ꯔꯦ ꯑꯩꯖꯦ ꯎꯝ ꯁꯣꯛ ꯂꯤꯁꯤꯡ ꯑꯅꯤꯒ ꯇꯔꯥꯃꯔꯤꯗ ꯑꯩꯁꯦ ꯑꯩꯈꯣꯏꯒꯤ ꯑꯥ ꯑꯩꯈꯣꯏꯒꯤ ꯀꯩ ꯍꯥꯏꯅꯤ ꯃꯦꯟꯍꯟꯒꯤ ꯑꯩꯈꯣꯏꯒꯤ ꯆꯥꯡꯗꯝꯅꯕꯁꯤꯗꯅꯦ ꯑꯩꯁꯦ ꯀꯩꯅꯣ ꯐꯪꯉꯦꯕꯀꯣ ꯑꯥ ꯕꯦꯁ ꯗꯤꯖꯥꯏꯅꯔꯒꯤ ꯑꯦꯋꯥꯔꯠꯁꯦ ꯑꯩꯅ ꯐꯪꯉꯦꯕꯀꯣ ꯁꯣꯛ ꯂꯤꯁꯤꯡ ꯑꯅꯤꯒ ꯇꯔꯥꯃꯔꯤꯗ ꯑꯗꯨ ꯃꯇꯝꯗꯨꯗ ꯑꯥ ꯑꯥ ꯑꯩꯈꯣꯏꯒꯤ ꯏꯃꯥꯟꯅꯕ ꯏꯃꯥꯟꯅꯕꯁꯨ ꯍꯥꯏꯕ ꯌꯥꯔꯦ ꯑꯗꯨꯒ ꯑꯈꯣꯏꯒꯤ ꯃꯈꯥꯗꯤ ꯑꯣꯏꯕꯀꯣ ꯑꯩꯈꯣꯏꯅ ꯆꯍꯤ ꯈꯤꯇꯪꯗꯤ ꯍꯜꯂꯦ ꯑꯗꯣ ꯃꯥꯁꯦ ꯑꯗꯨꯃꯥꯏꯅ ꯍꯧꯖꯤꯛꯀꯤ ꯑꯥ ꯆꯥꯡꯗꯝꯅꯕꯁꯤꯗ ꯃꯥꯁꯦ ꯁꯔꯨꯛ ꯌꯥꯕ ꯑꯗ ꯃꯥꯒ ꯑꯩꯈꯣꯏꯒꯁꯨ ꯁꯨꯝ ꯂꯣꯟꯗꯤꯟꯅꯔꯒ ꯁꯨꯝ ꯇꯤꯟꯅꯕꯅꯤꯅ ꯃꯥꯅ ꯑꯩꯉꯣꯟꯗ ꯁꯨꯝ ꯗꯤꯖꯥꯏꯟ ꯀꯩꯀꯥ ꯇꯧꯕꯤꯌꯨ ꯈꯣꯠꯄꯤꯌꯨꯅ ꯍꯥꯏꯕ ꯑꯩꯁꯦ ꯈꯔ ꯈꯔ ꯁꯨꯝ ꯁꯨꯝ ꯐꯤ ꯇꯨꯕ ꯈꯣꯠꯄ ꯍꯩ ꯍꯥꯏꯕꯁꯦ ꯃꯣꯏꯁꯨ ꯑꯗꯨꯝ ꯈꯪꯕꯅꯦꯕ ꯇꯤꯟꯅꯕ ꯅꯤꯅ ꯑꯗꯒꯤ ꯑꯩꯁꯦ ꯑꯩꯈꯣꯏ ꯏꯃꯥꯟꯅꯕ ꯑꯅꯤ ꯑꯍꯨꯝꯁꯦ ꯄꯨꯟꯖꯟꯅꯔꯒ ꯑꯩꯈꯣꯏꯖꯦ ꯀꯣꯛꯁꯦ ꯆꯨꯡꯁꯤꯟꯅꯔꯒ ꯀꯃꯥꯏꯅ ꯇꯧꯁꯤꯒꯦ ꯈꯣꯠꯁꯤꯒꯦ ꯇꯥꯟꯅꯔꯒ ꯑꯗꯨꯃꯥꯏꯅ ꯇꯧꯔꯀꯥꯟꯗꯅꯦ ꯑꯝ ꯀꯩꯅꯣ ꯑꯧ ꯃꯣꯏꯒꯤ ꯃꯣꯏꯒꯤ ꯀꯩꯅꯣꯁꯦ ꯎꯝ ꯊꯣꯛꯄꯒꯤ ꯃꯣꯏꯒꯤ ꯔꯥꯎꯟꯁꯦ ꯑꯍꯨꯝ ꯊꯣꯛꯅ ꯂꯩꯌꯦꯕ ꯈꯨꯗꯩ ꯁꯦꯠ ꯈꯣꯏꯒꯤ ꯔꯥꯎꯟ ꯑꯗꯒꯤ ꯐꯩꯖꯣꯝ ꯁꯦꯠꯄꯒꯤ ꯑꯗꯒꯤ ꯀꯣꯠ ꯂꯤꯠꯄꯒꯤ ꯔꯥꯎꯟ ꯑꯅ ꯑꯗꯨꯃꯥꯏ ꯑꯗꯨꯃꯥꯏꯅ ꯇꯧꯗꯅ ꯃꯣꯏꯒꯤ ꯔꯥꯎꯟꯁꯦ ꯑꯍꯨꯝ ꯊꯣꯛꯅ ꯈꯥꯏꯗꯣꯛꯑꯦꯕꯀꯣ ꯑꯗ ꯀꯣꯠ ꯀꯩꯀꯥꯗꯨꯕꯨꯗꯤ ꯃꯤ ꯑꯇꯣꯞꯄꯗ ꯇꯧꯔꯒ ꯑꯩꯈꯣꯏꯅ ꯇꯨꯍꯜꯂꯦꯕ ꯑꯩꯈꯣꯏꯅ ꯇꯨꯕꯗꯤ ꯍꯩꯇ꯭ꯔꯕꯅꯤꯅ ꯑꯗꯨꯗꯨꯒ ꯉꯁꯥꯏꯒꯤ ꯃꯥꯒꯤ ꯐꯩꯖꯣꯝꯗ ꯍꯛꯏꯕ ꯈꯣꯠꯂꯤꯕ ꯑꯩꯈꯣꯏꯒꯤ ꯁꯥꯐꯤ ꯂꯥꯟꯐꯤ ꯀꯥꯏꯅ ꯑꯩꯈꯣꯏꯒꯤ ꯂꯩ ꯕꯀꯣ ꯈꯝꯕ꯭ꯔꯥ ꯑꯗꯨꯗꯨꯒꯤ ꯃꯌꯦꯛꯇꯣ ꯑꯩꯈꯣꯏꯅ ꯎꯝ ꯃꯥꯒꯤ ꯐꯩꯖꯣꯝꯁꯤꯗ ꯇꯧꯔꯒ ꯑꯗꯒꯤ ꯐꯩꯖꯣꯝꯗꯨꯒ ꯄꯥꯟꯅ ꯃꯥꯒꯤ ꯐꯨꯔꯤꯠꯇꯨꯗꯒ ꯑꯥ ꯑꯩꯈꯣꯏꯅ ꯑꯗꯨꯗꯨꯒꯤ ꯃꯥꯒꯤ ꯑꯥ ꯁꯥꯐꯤ ꯂꯥꯟꯐꯤꯒꯤ ꯃꯌꯦꯛꯁꯦ ꯑꯩꯈꯣꯏꯅꯅꯦ ꯈꯨꯠꯅ ꯂꯣꯏꯅ ꯐꯣꯠꯄꯅꯦꯃꯤ ꯌꯦꯇꯨꯝꯅ ꯇꯧꯔꯒ ꯌꯥꯝ ꯊꯤꯅ ꯀꯩꯅꯣ ꯇꯧꯅꯣ ꯑꯥ ꯑꯩꯈꯣꯏꯒꯤ ꯈꯨ ꯈꯨꯠ ꯆꯪꯅ ꯁꯦꯝꯕ ꯍꯥꯏꯇꯥꯔꯦ ꯑꯗꯨꯗꯨꯅꯅꯦ ꯑꯗꯨꯒꯤ ꯆꯍꯤꯗꯨꯗ ꯑꯩꯅ ꯕꯦꯁ ꯗꯤꯖꯥꯏꯟꯅꯔꯒꯤ ꯑꯦꯋꯥꯔꯗ ꯐꯪꯉꯤ ꯂꯤꯁꯤꯡ ꯑꯅꯤꯒ ꯇꯔꯥꯃꯔꯤ
ꯑꯥ ꯑꯗꯨꯒꯤ ꯀꯩꯅꯣ ꯐꯩꯖꯣꯝ ꯀꯩꯀꯩꯗꯨ ꯂꯩꯔꯤꯕ꯭ꯔꯥ ꯅꯠꯇ꯭ꯔꯒꯅ ꯑꯗꯨꯝ ꯃꯣꯏ ꯑꯗꯨꯝ ꯁꯣ ꯊꯣꯛ ꯄ ꯂꯣꯏꯔꯒ ꯑꯗꯩ ꯑꯗꯨꯒꯨꯝꯕ ꯄꯣꯠꯇꯨꯗꯤ ꯑꯗꯨꯝ ꯁꯦꯠꯂꯒ ꯆꯠꯄ ꯌꯥꯕ ꯄꯣꯠꯇꯤ ꯅꯠꯇꯦꯅꯀꯣ ꯑꯗꯨꯝ ꯍꯣꯏ ꯁꯤꯒꯨꯝꯕ ꯊꯕꯛ ꯊꯧꯔꯝ ꯊꯣꯛꯂꯛꯄꯒꯨꯝꯕ ꯑꯗꯨꯒꯨꯝꯕ ꯊꯣꯛꯄ ꯀꯥꯟꯗ ꯈꯤꯇꯪ ꯁꯦꯠꯇꯣꯏꯅꯤ ꯒꯤ ꯐꯤꯔꯣꯜ ꯃꯈꯩꯗꯨꯗꯤ ꯗꯨꯝ ꯂꯩꯔꯤꯕ꯭ꯔꯥ ꯅꯠꯇ꯭ꯔꯒꯅ ꯊꯣꯛꯏꯕ ꯃꯤꯅ ꯂꯧꯈ꯭ꯔꯕ꯭ꯔꯥ ꯅꯠꯇ꯭ꯔꯒ ꯅꯉꯣꯟꯗ ꯗꯨꯝ ꯍꯥꯏꯗꯤ ꯅꯤꯡꯁꯤꯡꯅꯉꯥꯏ ꯊꯝꯕ ꯈꯣꯠꯄ ꯇꯧꯍꯧꯗꯕ꯭ꯔꯥ ꯃꯥꯅ ꯄꯥꯏꯒꯤꯕ꯭ꯔꯥ ꯀꯃꯥꯏ ꯇꯧꯋꯤ
ꯑꯩꯒꯤꯗꯤ ꯁꯨꯞꯅꯇꯒꯤ ꯃꯣꯏꯒꯤ ꯎꯝ ꯄꯤꯔꯛꯄ ꯃꯣꯏꯒꯤ ꯃꯣꯃꯦꯟꯇꯣꯗꯨꯅꯦ ꯑꯗꯨ ꯗꯨ ꯒ ꯎꯝ ꯁꯦꯁ ꯑꯃꯒ ꯄꯤꯌꯦꯕꯀꯣ ꯂꯦꯡꯌꯥꯟ ꯍꯥꯏꯇꯥꯔꯦꯀꯣ ꯑꯗꯨꯒꯨꯝꯕ ꯑꯃꯒ ꯑꯗꯨꯗꯨꯒ ꯉꯁꯥꯏꯒꯤ ꯃꯥꯅ ꯑꯩꯈꯣꯏꯒꯤ ꯎꯝ ꯎꯝ ꯀꯝꯄꯤꯇꯤꯁꯟꯗꯨꯗ ꯃꯥꯅ ꯁꯦꯠꯄ ꯐꯩꯖꯣꯝ ꯀꯔꯤ ꯀꯔꯥ ꯃꯌꯥꯝꯗꯨꯗꯤꯀꯣ ꯑꯥ ꯉꯁꯥꯏꯒꯤ ꯃꯥꯅ ꯑꯗꯨꯗꯨꯒꯤ ꯀꯩ ꯍꯥꯏꯅꯤ ꯐꯤꯗꯛ ꯀꯩꯀꯥꯗ ꯃꯥꯅ ꯂꯣꯏꯃꯛ ꯂꯩꯖꯔꯛꯄꯅꯦꯕ ꯑꯗꯨꯗꯨꯅ ꯃꯥꯅ ꯗꯨꯝ ꯁꯦꯠꯄ ꯂꯣꯏꯔꯀꯥꯟꯗ ꯃꯥꯅ ꯗꯨꯝ ꯃꯥꯒꯤ ꯑꯥ ꯅꯤꯡꯁꯤꯡꯅꯕꯒꯤꯅꯦꯅ ꯃꯥꯅ ꯑꯗꯨꯝ ꯊꯝꯖꯟꯖꯒꯔꯦ ꯑꯗꯨꯝ ꯄꯨꯖꯈꯔꯦꯕ ꯑꯗꯨꯗꯤ ꯈꯣꯏꯅ ꯂꯧꯒꯦ ꯍꯥꯏꯗ꯭ꯔꯦꯕ ꯃꯥꯅ ꯃꯥꯅ ꯄꯩꯁꯥ ꯄꯨꯊꯣꯛꯆꯔꯒ ꯂꯩꯖꯕ ꯄꯣꯠꯅꯤꯅꯅ
ꯍꯣꯏ ꯑꯗꯨꯅꯦ ꯍꯥꯏꯗꯤ ꯅꯨꯡꯗꯤ ꯅꯨꯡꯁꯤꯗꯣꯏꯅꯦꯕꯀꯣ ꯍꯧꯖꯤꯛꯄꯨꯗꯤ ꯗꯨꯝ ꯀꯩꯅꯣ ꯇꯧꯔꯝꯃꯅꯤ ꯍꯥꯏꯗꯤ ꯗꯨꯝ ꯍꯌꯦꯡꯋꯥꯏ ꯀꯩꯅꯣꯒ ꯇꯧꯔꯀꯥꯟꯗ ꯃꯆꯥ ꯃꯁꯨꯗ ꯍꯥꯏꯗꯣꯏꯅꯦ ꯁꯦ ꯈꯣꯏ ꯊꯣꯛꯑꯝꯕꯩꯅꯦ ꯑꯗꯨ ꯇꯧꯈꯤꯕꯒꯤꯅꯦ ꯍꯥꯏꯗꯤ ꯗꯨꯝ ꯅꯤꯡꯁꯤꯡꯅꯤꯉꯥꯏ ꯈꯨꯗꯝ ꯑꯃꯗꯤ ꯑꯣꯏꯗꯣꯏꯅꯤꯅꯀꯣ ꯐꯩꯌꯦ ꯑꯗꯨꯃꯥꯏꯅ ꯇꯧꯋꯦ ꯇꯨ ꯗꯨꯝ ꯃꯈꯥ ꯇꯥꯅ ꯇꯧꯔꯝꯃꯗꯤ ꯐꯒꯗꯅꯤ ꯑꯗꯨꯝ ꯑꯗꯨꯏ ꯃꯇꯨꯡꯗꯗꯤ ꯀꯩꯝꯇ ꯇꯧꯕ ꯈꯣꯠꯄ
ꯑꯗꯨꯒꯤ ꯃꯇꯨꯡꯗ ꯑꯗꯨꯝ ꯃꯤ ꯈꯪꯅ ꯆꯥꯟꯅꯕ ꯃꯌꯥꯝ ꯃ ꯗꯨꯝ ꯍꯥꯏꯕ ꯗꯨꯝ ꯂꯥꯛꯑꯦ ꯑꯩꯉꯣꯟꯗ ꯑꯗꯨꯒꯖꯨ ꯑꯩꯅ ꯀꯩ ꯍꯥꯏꯅꯤ ꯑꯗꯨꯒꯤ ꯂꯝꯕꯤꯗꯨꯗ ꯆꯠꯂꯒꯦꯅ ꯁꯨꯝ ꯈꯟꯈꯤꯕꯁꯨ ꯀꯩꯁꯨ ꯂꯩꯇꯦꯕ ꯍꯨꯖꯤꯛꯀꯤ ꯄꯣꯠꯇꯨꯗꯤ ꯑꯈꯣꯏ ꯑꯩꯈꯣꯏꯒꯤ ꯇꯤꯟꯅꯔꯤꯕ ꯈꯣꯏꯒꯤ ꯑꯥ ꯃꯔꯨꯞ ꯃꯄꯥꯡꯁꯤꯡꯗꯨꯒꯤ ꯃꯔꯛꯇꯨꯗ ꯃꯥꯅ ꯑꯗꯨꯃꯥꯏꯅ ꯊꯣꯛꯅꯤꯡꯉꯤ ꯈꯣꯠꯅꯤꯡꯉꯤ ꯍꯥꯏꯕꯤꯗ ꯑꯗꯒꯤ ꯑꯩꯅꯖꯨ ꯐꯤ ꯇꯨꯏ ꯈꯣꯠꯂꯤꯒ ꯍꯥꯏꯕꯗꯨꯗ ꯈꯪꯕꯗꯨꯗꯣꯀꯣ ꯑꯗꯨꯃꯥꯏꯅ ꯇꯧꯔꯒ ꯅꯝꯗꯅ ꯇꯧꯒꯤꯕ ꯄꯣꯠꯅꯤꯗ ꯑꯗꯨꯃꯛꯅ ꯑꯩ ꯀꯩꯅꯣ ꯁꯨꯃꯥꯏꯅ ꯗꯤꯖꯥꯏꯟ ꯇꯧꯔ ꯇꯧꯔꯒ ꯂꯩꯔꯛꯀꯦ ꯀꯥꯏꯅ ꯍꯥꯏꯕ ꯋꯥꯈꯜ ꯈꯟꯗꯣ ꯆꯦꯜꯂꯝ ꯇꯥꯗꯤ ꯑꯗꯨꯝ ꯇꯧꯔꯝꯕꯁꯨ ꯌꯥꯕꯅꯦꯕ ꯑꯗꯣ ꯑꯗꯨꯒꯤ ꯋꯥꯈꯟꯗꯣ ꯑꯩꯅꯖꯨ ꯂꯩꯍꯧꯗꯕ
ꯑꯣ ꯑꯗꯨ ꯃꯥꯗꯤ ꯗꯨꯝ ꯍꯥꯏꯗꯤ ꯀꯩꯅꯣꯒꯨꯝꯕ ꯂꯧꯒꯤꯕ꯭ꯔꯥ ꯅꯠꯇ꯭ꯔꯒꯗꯅ ꯅꯪꯒꯤꯗꯨ ꯈꯇꯪ ꯑꯣꯏꯕ꯭ꯔꯥ ꯅꯠꯇ꯭ꯔꯒꯅ ꯍꯥꯏ ꯄꯨꯂꯞꯀꯤ ꯑꯣꯏꯅ ꯀꯩꯅꯣꯒꯨꯝꯕ ꯃꯀꯣꯛ ꯇꯥꯕ ꯈꯣꯠꯄ ꯇꯧꯒꯤꯕ꯭ꯔꯥ ꯍꯣꯏ ꯅꯪꯒꯤꯕꯨꯗꯤ ꯆꯥꯡꯗꯝꯅꯕꯗꯣ ꯅꯪꯒꯤ ꯐꯤ ꯀꯩꯗꯨꯕꯨꯗꯤ ꯇꯥꯏꯔꯦꯅꯀꯣ ꯑꯗꯨ ꯃꯥꯒꯤ ꯀꯃꯥꯏ ꯀꯃꯥꯏꯅ ꯇꯧꯒꯤꯒꯦ
ꯃꯥꯒꯤꯅꯅꯦ ꯃꯣꯏꯒꯤ ꯈꯣꯏꯒꯤ ꯑꯥ ꯃꯣꯏ ꯄꯨꯂꯞꯅꯃꯤ ꯃꯤ ꯃꯁꯤꯡꯗꯣ ꯑꯩ ꯀꯌꯥꯅꯣ ꯑꯩꯍꯕ ꯑꯩ ꯍꯡ ꯆꯞ ꯆꯥꯕꯤꯗꯤ ꯈꯪꯗ꯭ꯔꯦ ꯑꯗꯨꯒ ꯃꯣꯏ ꯇꯔꯥ ꯈꯪꯒꯠ ꯄ ꯃꯉꯥ ꯈꯟꯒꯠꯄ ꯇꯔꯥ ꯈꯟꯒꯠꯄꯁꯨ ꯌꯥꯎꯔꯦ ꯃꯉꯥ ꯈꯟꯒꯠꯄꯁꯨ ꯌꯥꯎꯔꯦ ꯑꯗꯨꯒ ꯃꯣꯏꯒꯤ ꯏꯔꯣꯏ ꯂꯣꯏꯕꯒꯤ ꯃꯣꯏ ꯑꯍꯨꯝ ꯈꯪꯒꯠꯄꯗꯣ ꯑꯗꯨꯗꯨꯗꯤ ꯌꯥꯍꯧꯗ꯭ꯔꯦꯕ ꯃꯉꯥ ꯕꯧꯇꯤ ꯃꯥ ꯆꯜꯍꯧꯋꯦꯕ ꯑꯗꯨꯒ ꯑꯗꯨꯒꯤ ꯑꯥ ꯑꯗꯨꯒꯤ ꯃꯨꯛ ꯊꯪꯅꯕ ꯆꯍꯤꯗ ꯃꯥꯖꯦ ꯑꯃꯨꯛ ꯊꯣꯛꯑꯦꯕꯀꯣ ꯑꯗꯨꯗꯗꯤ ꯃꯥꯅ ꯃꯨꯛ ꯑꯅꯤꯁꯨꯕ ꯇꯥꯢ
ꯑꯣ ꯑꯗꯨ ꯀꯥꯟꯗꯗꯤ ꯅꯪꯅ ꯇꯨꯕ ꯈꯣꯠꯄꯩ ꯇꯧꯗ꯭ꯔꯕ ꯑꯗꯨꯃꯥꯏꯅ
ꯑꯗꯨꯗꯤ ꯑꯩꯅ ꯇꯧꯗ꯭ꯔꯦ ꯑꯗꯨꯗꯤ ꯑꯩꯅ ꯇꯧꯗ꯭ꯔꯦ
ꯀꯩꯒꯤꯅꯣ ꯁꯨꯝ ꯂꯥꯞꯅꯒꯤꯕꯩꯔꯥ ꯍꯥꯏꯔꯛꯇꯕꯩꯔꯥ ꯇꯨꯕ ꯈꯣꯠꯄꯗꯤ
ꯂꯥꯞꯅꯒꯤꯕꯒꯤ ꯁꯨꯝ ꯋꯥꯁꯨ ꯅꯠꯇꯅ ꯁꯨꯝ ꯈꯪꯗꯦ ꯃꯥꯅ ꯀꯔꯤ ꯈꯟꯕꯩꯅꯣ ꯀꯔꯤ ꯑꯗꯨꯒꯨꯝꯕꯒꯤꯗꯤ ꯑꯩ ꯀꯩꯝꯇ ꯂꯩꯇꯦꯗ ꯑꯩꯅꯁꯨ ꯁꯨꯝ ꯃꯥ ꯑꯩꯉꯣꯟꯗ ꯍꯥꯏꯗꯤ ꯍꯥꯏꯔꯝꯃꯦꯕꯀꯣ ꯑꯗꯩ ꯑꯩꯖꯨ ꯉꯁꯥꯏꯒꯤ ꯃꯇꯝꯗꯨꯗ ꯑꯩꯖꯨ ꯑꯥ ꯎꯝ ꯑꯈꯣꯏꯒꯤ ꯗꯨꯀꯥꯟ ꯑꯃ ꯐꯝꯃꯝꯕꯅꯤꯅ ꯊꯕꯛꯁꯤ ꯆꯤꯜꯂꯦꯕ ꯈꯪꯕ꯭ꯔꯥ ꯑꯗꯒꯤ ꯗꯨꯝ ꯉꯁꯥꯏꯒꯤ ꯑꯩꯅ ꯅꯍꯥꯟꯋꯥꯏ ꯇꯧꯒꯤꯕ ꯄꯣꯠꯇꯨꯗꯤ ꯈꯨꯠꯅꯒ ꯐꯣꯠꯇꯅ ꯈꯣꯠꯇꯅ ꯌꯥꯝ ꯋꯥꯅ ꯇꯧꯒꯤꯕ ꯄꯣꯠꯅꯤꯅ ꯑꯗꯨꯃꯥꯏꯅ ꯃꯨꯛ ꯋꯥꯒꯗ꯭ꯔꯥ ꯈꯟꯕꯒꯤꯀꯣ ꯏꯁꯥꯖꯤꯗ ꯑꯗꯨꯝ ꯑꯩꯅꯖꯨ ꯗꯨꯝ ꯇꯧꯒꯤꯗ꯭ꯔꯦꯕ ꯃꯥ ꯅꯠꯇꯕ ꯑꯇꯣꯞꯄ ꯃꯌꯥꯝꯖꯨ ꯍꯥꯏꯔꯛꯑꯦꯕ ꯑꯗ ꯑꯇꯣꯞꯄ ꯃꯌꯥꯝꯗꯨꯖꯨ ꯑꯩꯅ ꯑꯩ ꯑꯩꯗꯤ ꯁꯨꯃꯥꯏ ꯁꯨꯃꯥꯏꯅ ꯇꯧꯕ ꯈꯣꯠꯄꯅꯤ ꯑꯩꯗꯤ ꯑꯗꯨꯒꯨꯝꯕ ꯃꯤꯁꯨ ꯅꯠ ꯇꯦ ꯇꯉꯥꯏ ꯐꯗꯕꯒꯤ ꯁꯨꯃꯥꯏꯅ ꯈꯪꯅ ꯆꯥꯟꯅꯕꯒꯤꯗꯃꯛꯇ ꯎꯝ ꯑꯩꯈꯣꯏ ꯑꯩꯈꯣꯏ ꯃꯌꯥꯝ ꯄꯨꯟꯖꯟꯅꯔꯒ ꯇꯧꯁꯦ ꯑꯗꯨꯃꯥꯏꯅ ꯇꯧꯈꯤꯕꯅꯤ ꯈꯣꯠꯈꯤꯕꯅꯤꯅ ꯋꯥꯔꯤꯗꯣ ꯑꯗꯨꯝ ꯂꯤꯕꯅꯦꯕ ꯑꯩꯅ ꯃꯤ ꯑꯇꯩꯗꯁꯨ ꯑꯗꯨꯗꯨꯅ ꯑꯩ ꯃꯈꯥ ꯇꯥꯅ ꯑꯗꯨꯝ ꯇꯧꯒꯤꯗ꯭ꯔꯦ
ꯐꯔꯦ ꯐꯔꯦ ꯑꯩ ꯊꯝꯒꯦꯀꯣ ꯑꯝꯇ
ꯍꯣꯏ ꯍꯣꯏ